ꯑꯥꯎ ꯇꯥꯏ ꯋꯥ ꯇꯥꯏ ꯇꯥꯏ
ꯑꯥꯎ
ꯀꯩꯗꯧꯔꯃꯤꯅꯣ
ꯑ ꯁꯨꯨꯡ ꯐꯕꯒꯂ ꯏꯗ ꯅꯗꯤ
ꯑꯩꯁꯨ ꯐꯝꯃꯒꯦ
ꯑꯆꯦ
ꯏꯃꯥꯟꯅꯕ ꯑꯃꯒ ꯂꯩꯌꯦ
ꯑꯣ ꯑꯆꯥ ꯑꯠꯆꯥ
ꯆꯥꯛ
ꯆꯔꯦ
ꯑ ꯀꯩ ꯆꯥꯡ ꯆꯥꯔꯦ
ꯑ ꯍꯣꯁꯄꯤꯇꯥꯜ ꯂꯩꯕ ꯃꯥ ꯇꯥꯏꯔꯅꯤꯗ
ꯑꯥꯎ
ꯅꯪꯗꯤ
ꯑꯩꯁꯨ ꯃꯜ ꯆꯥꯏ ꯑꯩ ꯥꯏ ꯉꯔ
ꯥꯡꯗ ꯑ ꯅꯨꯡꯉꯔꯤ ꯐ
ꯊꯕꯛ ꯆꯠꯂꯣꯏꯗ꯭ꯔꯣ ꯉꯁꯤꯗꯤ
ꯑ ꯍꯣꯂꯤꯗꯦ ꯍꯗ
ꯑ ꯉꯏꯅꯦ
ꯎꯝ ꯋꯥꯔꯜ ꯀꯞꯗꯤ ꯌꯦꯡꯉꯣ ꯅꯪꯦ
ꯑꯥ ꯃꯥ ꯃꯥ ꯌꯦ
ꯀꯔꯤ ꯐꯁꯣ
ꯑꯔꯖꯦꯟꯇꯤꯅꯥꯒꯤ ꯐ꯭ꯔꯦꯟꯁ ꯁ꯭ꯃꯗꯤ
ꯑꯩꯗꯤ ꯐ꯭ꯔꯥꯟꯁꯅꯤꯗ
ꯑꯣ ꯑꯁ ꯈ꯭ꯋꯥꯏꯗꯒꯤꯦꯁꯤꯡꯉꯦ
ꯑꯥ ꯈꯪꯗꯦ ꯐ꯭ꯔꯥꯟꯁ ꯀ ꯑꯥꯔꯖꯦꯟꯇꯤꯅꯥꯅꯤꯌꯝ ꯀꯜꯂꯦ
ꯑ ꯐ꯭ꯔꯥꯟꯁꯅꯦ ꯍꯦ ꯅꯔ ꯃꯥ ꯂꯩꯗ ꯃꯣꯏ ꯑꯅꯤ ꯐꯥꯏꯅꯦꯜ ꯁꯥꯟꯅꯔꯗꯤ ꯐꯖꯒꯅꯤꯍꯦ ꯍꯟꯗꯛꯁꯨ
ꯑꯥ ꯆꯥꯟꯁ ꯌꯥꯝ ꯂꯩ
ꯍꯣꯏ ꯐ꯭ꯔꯥꯟꯁꯁꯤ ꯆꯥꯟꯁ ꯋꯥꯟ ꯑꯔꯖꯦꯟꯇꯤꯅꯥꯒꯤ ꯈꯗ ꯐꯖꯤ ꯐꯖꯩ ꯀꯣ ꯇ ꯃꯗꯨ
ꯎꯝ ꯑ ꯂ ꯕ꯭ꯔꯣ ꯅꯪꯗꯤ ꯍꯧꯖꯤꯛꯀꯥꯟ ꯀꯩ ꯊꯕꯛ ꯇꯧꯔꯤꯅꯣ
ꯑꯩ ꯀꯣꯂꯦꯖ ꯈꯗ
ꯑꯆꯥ ꯑꯠꯆꯥ
ꯋꯥꯔꯗꯤ
ꯆꯞ ꯃꯅꯥꯏꯗ
ꯑꯣ ꯁꯦ ꯅꯨꯡꯁꯥꯗꯤ ꯇꯣꯛꯇ꯭ꯔꯒ ꯁꯥꯏꯅꯦ ꯑꯗꯨꯝ ꯑꯠꯇ꯭ꯔꯣ
ꯍꯥꯏ ꯅꯪ ꯌꯨꯔꯁꯨ ꯁꯥꯏ
ꯅꯪ ꯆꯨꯗ꯭ꯔꯨꯁ ꯊꯥꯏ ꯀꯣ
ꯇ ꯐꯥꯏꯣ
ꯑꯗꯨꯗ ꯎꯝ ꯐꯨꯠꯕꯣꯜꯒꯨꯝꯕ ꯁꯥꯟꯅꯕ꯭ꯔꯣ
ꯑꯣ ꯁꯉꯥꯏ
ꯉꯗꯤ ꯁꯥꯟꯅꯔꯣꯏ
ꯁꯤ ꯁꯅꯥꯔꯣꯏꯗ
ꯎꯝ
ꯑꯣꯗꯁꯦ ꯐꯗꯇ
ꯍꯣꯏ ꯃꯣꯕꯥꯏꯜ ꯒꯦꯝꯗꯤ ꯁꯥꯟꯅꯕ꯭ꯔꯥ
ꯅꯥ ꯅꯨ ꯂꯤꯗꯗꯤ
ꯄꯞꯖꯤ ꯁꯥꯟꯅꯕ꯭ꯔꯥ
ꯄꯕꯖꯤ ꯄꯕꯖꯤꯤꯗꯤ ꯁꯅꯗꯗ
ꯑꯗꯨꯗꯤ ꯀꯩ ꯒꯦꯝ ꯁꯥꯟ ꯁꯥꯟꯅꯩ
ꯃꯣꯕꯥꯏꯜ ꯒ ꯑ ꯀꯥꯥꯁꯊꯥꯟ
ꯑꯣ
ꯑꯣ ꯈꯇꯅꯤ
ꯑꯩꯗꯤ ꯃꯣꯕꯥꯏꯜ ꯒꯦꯝꯗꯤ ꯁꯥꯟꯅꯗꯦ ꯏꯟꯇꯔꯦꯁ ꯂꯩꯇꯦ
ꯑꯣ ꯑꯩ ꯌꯥꯏꯅꯦ
ꯍꯣꯏ ꯑꯇꯣꯞꯄ ꯑꯗꯨꯝ ꯑꯇꯣꯞꯄ ꯑꯣꯏꯅ ꯇꯧꯋꯦ ꯃꯣꯕꯥꯏꯜ ꯒꯦꯝ ꯁꯥꯟꯅꯗ꯭ꯔꯁꯨ ꯔꯤꯌꯦꯜꯒꯨꯝꯕ ꯌꯦꯡꯕ ꯐꯣꯟꯗꯤ ꯑꯗꯨꯝ ꯌꯦꯡꯉꯦꯗ
ꯑꯣ ꯊꯦꯡꯀꯤꯌꯨ ꯑꯩꯗꯤ ꯔꯤꯜꯁ ꯌꯦꯡꯕ ꯉꯝꯗꯕ ꯑꯝ
ꯍꯟꯗꯛꯇꯤ ꯌꯨꯝ ꯆꯠꯄ ꯐꯪꯗ꯭ꯔꯦꯅꯦꯀꯣ
ꯑꯥ
ꯁꯨꯇꯤ ꯂꯩꯕ꯭ꯔꯥ ꯅꯣꯏ
ꯁꯨꯇꯤ ꯂꯌꯦꯦ ꯑꯣ ꯋꯥꯔꯗꯟ ꯆꯠꯄ ꯌꯥꯔꯦ ꯍꯥꯏꯕ ꯑ ꯋꯥꯔꯗꯟ ꯎꯝ
ꯑ
ꯎ ꯑꯣ ꯁꯨꯇꯤꯁꯨ ꯅꯨꯃꯤꯠ ꯃꯔꯤ ꯈꯛꯇꯅꯤꯅꯦ ꯆ ꯌꯦ ꯆꯀ꯭ꯔꯁ ꯌꯥ
ꯑꯩ ꯇ
ꯑꯥ
ꯎꯝ ꯌ ꯍꯣꯏ ꯌꯨꯝ ꯂꯥꯞꯄ꯭ꯔꯥ ꯑ ꯅꯛꯄ꯭ꯔꯁꯨ ꯈꯪꯗꯦ ꯑꯗꯣ ꯅꯨꯃꯤꯠ ꯃꯔꯤꯁꯤ ꯌꯥꯝꯗꯦꯕ
ꯌꯨꯝꯗ ꯑꯗꯨꯝ ꯂꯩꯗꯣꯏꯔꯣ ꯉꯁꯤ
ꯅ ꯇ ꯁꯦ ꯌꯥꯎꯗꯦ
ꯀꯄꯣ
ꯎ
ꯆꯠꯊꯣꯛꯇ ꯂꯩꯕ꯭ꯔꯥ
ꯂꯩꯇꯅꯦ ꯍꯣꯁꯇꯦꯜ ꯂꯩꯕꯒꯤ ꯐ꯭ꯔꯤꯅꯤꯅꯦ
ꯍꯣꯁꯇꯦꯜꯗꯒꯤ ꯍꯦꯟꯗꯣꯛꯑꯔꯣꯏ ꯉꯁꯤ
ꯎꯝ
ꯑ ꯍꯣꯏꯗ ꯐꯖꯅ ꯄꯣꯊꯥꯕꯅ ꯐꯩ
ꯏꯗꯔꯁꯤ ꯊꯥꯗ ꯌꯥ
ꯍꯣꯏ ꯍꯣꯏ
ꯎ
ꯀ ꯁꯝ ꯎꯝ ꯏꯝꯐꯥꯜꯗ ꯂꯩꯕ ꯅꯠꯇ꯭ꯔꯣ
ꯅꯅꯥꯇꯦ ꯐꯜ ꯅꯅꯥꯇꯦ
ꯑꯣꯀꯦ ꯑꯣꯀꯦꯗꯤ ꯐꯔ ꯐ ꯂꯩ
ꯎꯝ
ꯐꯅ ꯌꯥ ꯌꯥ
ꯜꯗꯦ ꯅꯣꯡꯆꯨꯗ ꯀꯧꯕ
ꯑꯥꯎ ꯆꯨꯗꯦ ꯅꯣꯡꯗꯤ ꯆꯨꯗꯦ ꯑꯗꯨꯒꯨꯕ ꯅꯣꯡ ꯈꯔ ꯃꯪꯉꯒ
ꯑꯆꯥ ꯑꯠꯆꯥ
ꯎꯝ ꯍꯧꯖꯤꯛꯁꯨ ꯒꯦꯝ ꯁꯥꯟꯅꯕ꯭ꯔꯣ
ꯃꯅꯦꯕ ꯀꯣꯏꯁꯅ
ꯑꯣ ꯑꯗꯨꯅꯦꯕ ꯑꯩꯅ ꯀꯩꯅꯣꯝ ꯇꯥꯏꯕ ꯎꯝ ꯑ ꯑꯩꯒꯤ ꯕꯦꯛꯒ꯭ꯔꯥꯎꯟ ꯁꯥꯎꯟꯗꯤ ꯇꯥꯕ꯭ꯔꯥ
ꯇꯥꯏꯌꯦ ꯅꯨꯄꯥꯄꯥ
ꯍꯣꯏ ꯏꯃꯥꯟꯅꯕ ꯋꯥꯔꯤ ꯁꯥꯔꯒ ꯂꯩꯕꯅꯤ
ꯃꯆꯤꯅꯦ ꯅꯥꯎ ꯀꯦꯁꯕ ꯅꯪꯗꯤ
ꯑ ꯃꯉꯥ ꯁꯨꯑꯦ ꯑꯩꯈꯣꯏ ꯃꯉꯥ
ꯎ ꯅꯨꯄꯤ ꯀꯌꯥ ꯅꯨꯄꯥ ꯀꯌꯥ
ꯅꯨꯄꯥ ꯑꯍꯨꯝ ꯅꯨꯄꯤ ꯑꯅꯤ ꯅꯏꯗꯤ
ꯅꯨꯄꯤ ꯑꯅꯤ ꯅꯨꯄꯥ ꯑꯅꯤ ꯃꯔꯤ
ꯑꯗꯨ ꯐꯥꯏꯅꯦ
ꯎꯝ
ꯍꯣꯁꯇꯦꯜꯗ ꯂꯩꯕ ꯅꯨꯡꯉꯥꯏꯕ꯭ꯔꯣ
ꯑꯗꯨꯉꯥꯏ
ꯍꯣꯁꯇꯦꯜ ꯔꯨꯝ ꯑꯃꯗ ꯃꯤ ꯑꯅꯤ ꯂꯩꯕ꯭ꯔꯥ ꯑꯥ
ꯁꯦꯟꯇꯦꯜ ꯂꯁꯄꯤꯅꯤ ꯏꯜꯂꯣ
ꯌꯦꯟꯁꯥꯡ ꯅꯨꯡꯉꯥꯏꯇꯕ꯭ꯔꯥ ꯐꯥꯎꯇꯕ꯭ꯔꯥ
ꯅꯅꯨꯡꯉꯥꯏꯗ ꯍꯥꯏ ꯇꯥꯔꯦ
ꯍꯣꯏ ꯍꯁꯇꯦꯜꯅꯤꯅ ꯎꯄꯥꯏ ꯂꯩ ꯏꯇꯦꯅꯌꯥ
ꯑꯝ
ꯎꯝ
ꯑꯗꯨ
ꯇꯥ ꯗꯎ ꯗꯗꯥꯎ ꯀꯣꯕꯤ ꯃꯇꯔ
ꯍꯣꯏ ꯑꯗꯨ ꯑꯌꯥꯝꯕ ꯊꯣꯡꯉꯦ ꯍꯣꯁꯇꯦꯜ ꯂꯩꯔꯤꯉ ꯂꯩꯔꯗꯤ
ꯎꯝ
ꯁꯨ ꯍꯥꯏ
ꯅꯪ ꯌꯗꯔꯣꯔꯦꯦꯟꯟꯗꯔꯥ
ꯑꯦꯟꯟ ꯇꯅꯤ
ꯑ ꯌꯦꯅ ꯂꯩꯩꯅꯅꯤꯡ ꯉꯥꯏꯣ
ꯑꯧ ꯅꯨꯡꯉꯥꯏꯌꯦ ꯑꯗꯨꯝ
ꯎꯝ
ꯎꯝ
ꯆ ꯈ ꯊ
ꯊꯪꯅꯤꯡꯕꯗꯤ ꯊꯥꯛꯇꯦꯗ
ꯑꯗ ꯎꯅꯤ ꯅꯨꯄꯥ ꯍꯥꯏ ꯁꯤ
ꯑꯥ ꯑꯥ ꯀ꯭ꯂ꯭ꯂꯥꯁ ꯀꯌꯥ ꯊꯝꯃꯤꯒꯦ ꯣꯔꯗꯤꯗꯤ
ꯄꯁꯝ
ꯑ ꯑꯥꯎ
ꯐ ꯐꯣꯔ ꯁꯦꯃꯤꯁꯇꯔ
ꯑꯣ ꯐꯔꯁꯦꯃꯤꯁꯥ
ꯅꯪꯗꯤꯦ
ꯑꯩꯁꯨ ꯃꯥꯁꯇꯔ ꯇꯧꯋꯔꯤ
ꯑꯆꯥ ꯑꯠꯆꯥ
ꯍꯣꯏ il.......
ꯍꯪ꯭ꯔꯦꯗ ꯍꯋꯗ ꯀꯆ ꯆꯚꯗ ꯅꯉꯣꯏꯅꯣꯏ ꯍꯧꯖꯤꯛꯇꯤ ꯀꯩꯗꯧꯔꯤꯅꯣ ꯇꯥꯔꯕ꯭ꯔꯕꯥ ꯇꯥꯕ꯭ꯔꯧ
ꯅꯒꯤ